ꯎꯝ
ꯔꯒ
ꯎ ꯆꯠ ꯆꯥꯔꯒ ꯂꯩꯌꯦ ꯇꯔꯛ
ꯑ ꯀꯥꯏ꯭ꯔꯣ
ꯉꯁꯤꯁꯦ ꯑꯂꯨ ꯀꯃ
ꯅꯪ ꯊꯣꯡꯕ꯭ꯔꯣ ꯅꯪ ꯊꯣꯡꯕ꯭ꯔꯣ ꯅ ꯝꯕꯩꯅ ꯊꯣꯡꯕ꯭ꯔꯣ
ꯃꯅꯕꯤꯅ ꯆꯦꯅ
ꯑ ꯂꯩꯕ ꯅꯨꯡꯉꯥꯏꯕ꯭ꯔꯣ ꯉꯔꯥꯡ ꯂꯥꯛꯄꯗꯣ
ꯐꯪꯗ
ꯅꯣꯡꯖꯨꯨꯔꯣ ꯌꯨꯝꯗ ꯈꯨꯨꯝꯗ
ꯎꯝ ꯅꯣꯡ ꯆꯨꯕꯒꯤ ꯐꯤ ꯁꯥꯕ ꯌꯥꯗꯦ ꯉꯁꯤ
ꯑꯣ
ꯑꯗꯨꯅ ꯑꯩ ꯐꯤ ꯁꯥꯗ ꯉꯁꯤ ꯃꯩꯗꯤ ꯂꯥꯛꯑꯦ
ꯇꯨꯡ ꯌꯣꯟꯕ꯭ꯔꯣ ꯑꯗꯨꯗꯤ
ꯎꯝ ꯅꯍꯥꯟ ꯑꯩꯅ ꯁꯥꯕ ꯂꯣꯏꯕꯗꯣ ꯑꯗꯨꯗ ꯂꯣꯏꯅꯤꯡꯉꯥꯏ ꯁꯦꯝ ꯁꯥꯔꯤ
ꯎꯝ ꯅꯪ ꯅꯨꯄꯤꯗꯤ ꯁ꯭ꯀꯨꯜ ꯆꯠꯈ꯭ꯔꯦ
ꯁ꯭ꯀꯨꯜ ꯆꯠꯈ꯭ꯔꯦ ꯉꯁꯤꯗꯤ ꯏꯊꯟꯇ ꯑꯣꯏꯌꯦ
ꯎꯝ
ꯂꯣꯏꯅꯃꯛ ꯂꯧ ꯆꯠꯈ꯭ꯔꯦꯅꯦ ꯅꯣꯡꯖꯨ ꯅꯣꯡ ꯆꯨꯔꯁꯨ ꯂꯧ ꯆꯗꯕ ꯌꯥꯗꯕꯅꯤꯅ ꯃꯣꯏꯗꯤ ꯂꯣꯏꯅꯃꯛ ꯆꯠꯈ꯭ꯔꯦ ꯉꯁꯤ
ꯍꯂꯣ ꯀꯩꯅꯣ ꯑꯩꯈꯣꯏ ꯊꯔꯣꯏ ꯈꯨꯝꯕ ꯆꯠꯄꯗꯨꯗ꯭ꯔꯣ
ꯎꯝ ꯊꯔꯣꯏ ꯈꯟꯕ ꯆꯠꯇꯦ ꯃꯣꯏꯒꯤ ꯊꯕꯛ ꯂꯩꯕꯗꯣ
ꯎꯝ ꯎꯝ
ꯑꯗꯨꯗ ꯆꯠꯈꯔꯤ ꯂꯣꯏ ꯅꯪꯗꯤ ꯄꯨꯡ ꯀꯌꯥꯗ ꯊꯕꯛ ꯆꯗꯣꯏꯕ
ꯎꯝ ꯅꯤꯄꯥꯟꯥꯏ ꯑꯗꯨꯗ ꯆꯀꯦ
ꯑꯁ ꯌꯥꯝ ꯊꯦꯡꯉꯤꯅꯦ ꯑꯗꯨꯗꯤ
ꯅꯤꯄꯥ ꯃꯈꯥꯏꯁꯨ ꯈꯔ ꯀꯩꯅꯣ ꯇꯧꯔꯅꯤ ꯑꯗꯨ ꯍꯦꯜꯂꯒ ꯈꯔ ꯆꯠꯅꯦꯕ ꯄꯨꯡ ꯇꯔꯥ ꯃꯈꯥꯏꯗꯅ ꯌꯥꯎꯗꯧꯖ
ꯑꯥ ꯑꯗꯨꯗꯤ ꯑꯌꯨꯛꯇ ꯍꯥꯏꯒꯗꯣꯏꯔꯥ ꯉꯟ ꯊꯦꯡꯅ ꯍꯜꯂꯛꯀꯗꯕ ꯃꯥꯜꯂꯦ ꯑꯗꯨꯗꯤ
ꯎꯝ ꯇꯔꯦꯠ ꯃꯈꯥꯏ ꯊꯕꯛ ꯂꯣꯏꯦ ꯌꯥꯔꯦ
ꯑꯁ ꯊꯦꯡꯉꯤꯅꯦ ꯑꯗꯨꯗꯤ
ꯎꯝ
ꯅꯪ ꯃꯣꯏꯅ ꯊꯤꯜꯂꯝꯗ꯭ꯔꯗꯤ ꯅꯪꯒꯤ ꯒꯥꯔꯤ ꯒꯥꯔꯤ ꯐꯪꯒꯗꯣꯏꯔꯥ ꯐꯪ
ꯊꯤꯟ ꯑꯦ ꯊꯤꯟꯗ ꯃꯔꯦ ꯇꯃ ꯊꯤꯟꯗꯅꯤ ꯍꯥꯏ ꯐꯪꯗꯦ ꯍꯣꯔꯦꯟ ꯈꯪꯒꯅꯤ
ꯑ ꯊꯤꯟꯗ꯭ꯔꯗꯤ ꯅꯪꯒꯤ ꯐꯔꯛ ꯇꯥꯒꯗꯕ ꯃꯥꯅꯤꯗ
ꯀꯩ ꯏꯟꯖꯥꯟ ꯆꯥꯔꯒꯦ ꯁꯤꯁꯦ
ꯎꯇꯤ ꯁꯥꯏꯌꯦ ꯉꯁꯤ ꯎꯇꯤ ꯆꯥꯏ ꯉꯔꯥꯡꯒ ꯕꯣꯔꯥ ꯍꯧꯔꯒ ꯑꯃꯨꯛ ꯆꯥꯏꯅꯦ
ꯏꯁ ꯅꯨꯡꯉꯥꯏꯍꯦ
ꯎꯝ ꯌꯥꯝꯃꯟꯕꯒꯤ ꯆꯥꯕ ꯉꯝꯗꯦ ꯉꯩꯔꯥꯡ ꯁꯦꯝ ꯑꯕꯇ ꯉꯁꯤ ꯐꯥꯎ ꯂꯩ
ꯀꯔꯤ ꯀꯔꯤ ꯍꯥꯞꯄ꯭ꯔꯣ
ꯌꯨꯝꯗ ꯂꯩꯕ ꯃꯅꯥꯁꯤꯡꯗꯣ ꯁꯦꯝꯕꯅꯦ
ꯑꯗꯨ ꯍꯥꯕ꯭ꯔꯗꯣ
ꯍꯥꯎꯋꯦ ꯎꯝ ꯗꯦꯗꯥꯗꯤ ꯊꯕꯛꯆꯠꯈ꯭ꯔꯕ
ꯆꯈ꯭ꯔꯦ
ꯑꯁ ꯌꯥꯝ ꯉꯜꯂꯤꯅꯦ ꯑꯗꯨꯗꯤ
ꯑꯣ ꯈꯔꯗꯤ ꯉꯜꯂꯝꯅꯤ ꯃꯣꯏ
ꯍꯜꯒꯌꯥꯗ ꯍꯜꯂꯛꯄ
ꯉꯟꯅ ꯍꯜꯂꯄ ꯃꯥꯂꯦꯗ ꯃꯣꯏꯁꯦ
ꯎꯝ ꯅꯣꯏ ꯅꯃꯥꯟꯅꯕꯤꯗꯤ ꯄꯨꯡ ꯀꯌꯥꯗꯤ ꯄꯨꯗꯣꯏꯕ
ꯑꯦꯠ ꯍꯦꯜꯂꯒ ꯆꯠꯄ꯭ꯔꯣ ꯈꯪꯗꯦ ꯑꯦꯠꯗꯔꯣ
ꯍꯧꯖꯤꯛꯇꯤ ꯃꯊꯟꯗ ꯂꯩꯕ꯭ꯔꯣ
ꯎꯝ
ꯎꯝ ꯑꯗꯨꯗꯤ ꯅꯨꯡꯉꯥꯏ ꯏꯟꯊꯟꯇ ꯂꯩꯔꯗꯤ ꯎ
ꯏꯟꯖꯥꯡꯗꯣ ꯌꯥꯝ ꯁꯥꯏ
ꯌꯥꯝ ꯁꯥꯕꯅ ꯍꯥꯎꯋꯤꯅꯦ ꯏꯟꯁꯥꯡꯗꯤ ꯑꯩꯒꯤꯗꯤ ꯃꯣꯔꯣꯛ ꯌꯥꯝ ꯎ ꯂꯧꯕꯗꯣ ꯑꯗꯨꯅ ꯍꯥꯎꯋꯦ
ꯑꯩꯗꯤ ꯑ ꯀꯩꯅꯣ ꯃꯔꯣꯛ ꯃꯦꯄꯗꯣ ꯁꯥꯔꯒ ꯏꯟꯖꯥꯡ ꯍꯥꯎꯗꯕ ꯑꯦꯁ ꯌꯦꯟꯖꯥꯡꯗꯣ ꯁꯥꯠꯇꯕ ꯑꯗꯨꯁꯨ ꯍꯥꯎꯋꯦꯗ ꯑꯩꯗꯤ
ꯍ ꯑꯗꯨꯁꯨ ꯍꯥꯎꯋ ꯂꯣꯏꯅ ꯍꯥꯎꯋꯤꯗ
ꯑꯁꯤꯗ ꯂꯥꯛꯑꯒ ꯆ ꯑꯃꯨꯛ ꯀꯩꯅꯣ ꯉꯔꯥꯡꯁꯨ ꯆꯥ ꯆꯥꯅꯤꯡꯗꯕꯒꯤ ꯇꯣꯝꯃꯦ
ꯏꯁꯥ ꯍꯥꯎꯗꯨꯕꯒꯤ ꯑꯣꯏꯔꯝꯒꯅꯤ ꯑꯗꯨꯗꯤ
ꯌꯦꯟꯖꯥꯡꯗꯣ ꯎꯝ ꯀꯩ ꯑꯗꯨ ꯑꯂꯨꯒ ꯀꯩꯀꯅ ꯊꯣꯡꯉꯔꯤꯕ ꯑꯗꯣ
ꯎꯝ
ꯆꯥꯗꯣ ꯆꯥꯛꯗꯣ ꯆꯥꯅꯤ ꯆꯣ
ꯑꯣ
ꯑꯥ
ꯆꯥꯂꯤ ꯅꯥꯛꯀ ꯀꯥꯏꯗꯤ
ꯅ ꯑꯗꯨꯗꯥ ꯍꯣꯏꯗꯤ ꯂꯩꯕ ꯅꯨꯡꯉꯥꯏꯕ꯭ꯔꯥꯅꯤ ꯉꯔꯥꯡ ꯅꯪ ꯐꯣꯟ ꯇꯧꯗꯣ
ꯅꯅꯨꯡꯉꯔꯝ ꯑꯣꯏꯁ
ꯅꯨꯄꯤ ꯂꯩꯕꯅꯤꯅ ꯅꯨꯡꯉꯥꯏꯔꯝꯅꯦ
ꯎꯝ
ꯎꯝ ꯅꯣꯡ ꯆꯨꯔꯗꯤ ꯅꯪ ꯊꯕꯛ ꯆꯥꯅꯤꯡꯉꯩ ꯑ ꯌꯥꯝ ꯋꯥꯒꯅꯤꯅꯦ
ꯅꯣꯡ ꯆꯨꯔꯣꯜꯂ ꯌꯥꯎꯁꯦ
ꯑꯣ ꯍꯧꯖꯤꯛꯇꯤ ꯈꯔ ꯐꯔꯦ ꯂꯦꯞꯈ꯭ꯔꯦ ꯅꯣꯡ ꯆꯨꯗ꯭ꯔꯗꯤ ꯐꯤ ꯁꯥꯕ ꯑꯃꯨꯛ ꯍꯧꯔꯅꯤ ꯇꯜꯂꯤ
ꯍꯈꯣꯏ ꯃꯈꯣꯏꯗꯤ ꯀꯩꯅꯣ ꯂꯧꯗ ꯆꯠꯂꯝꯒꯅꯤ ꯃꯣꯏꯗꯣ ꯑꯩ ꯀꯥꯎꯈ꯭ꯔꯦꯕ ꯏꯟ ꯀꯦꯁ ꯃꯣꯏꯒꯤ ꯒ꯭ꯁꯇꯣ
ꯑꯥ
ꯑꯗꯣ ꯃꯥꯒꯤ ꯀꯩꯅꯣ ꯀꯩꯅꯣꯝꯃ ꯊꯥꯅꯤꯡꯉꯥꯏ ꯂꯩꯕꯗꯣ ꯑꯗꯨꯗꯣ ꯍꯥꯏꯕꯤꯒꯦ ꯇꯧꯕ ꯀꯥꯎꯈ꯭ꯔꯦ ꯑꯦ
ꯑ ꯉꯔꯥꯡ ꯅꯨꯡꯗꯥꯡꯗ ꯍꯥꯏꯈꯤꯕꯅꯤ ꯍꯥꯏꯕꯒꯤ ꯎꯝ ꯉꯁꯤ ꯑꯌꯨꯛ ꯁꯦꯝꯅꯤꯡꯉꯥꯏ ꯂꯥꯛꯑꯦ
ꯑꯣ
ꯁꯦꯝꯕ ꯂꯣꯏꯔꯒ ꯃꯥꯒꯤ ꯊꯕꯛ ꯆꯠꯈ꯭ꯔꯦ ꯑꯃꯨꯛ
ꯁꯦꯝꯕ ꯂꯣꯏꯈ꯭ꯔꯕꯣ
ꯎꯝ ꯁꯦꯝꯕ ꯂꯣꯏꯔꯦ ꯍꯥꯏ ꯅꯃꯥꯅ ꯐꯣꯟ ꯄꯨꯔꯒ ꯆꯠꯄꯗꯣ ꯅꯅꯥꯎ ꯅꯨꯄꯥꯗꯣ ꯂꯩꯕ ꯅꯨꯡꯉꯥꯏꯗꯕꯒꯤ ꯑꯣꯏꯔꯝꯒꯅꯤ ꯑꯩꯈꯣꯏꯕꯨ ꯍꯣꯏꯗ ꯆꯒꯦ ꯍꯥꯏ ꯂꯦ ꯍꯅꯤ ꯍꯧꯖꯤꯦ ꯅꯣꯡ ꯆꯨꯔꯁꯨ ꯂꯥꯛꯏꯅꯦ ꯃꯣꯏꯗꯤ
ꯏꯟꯁꯥꯡ ꯍꯥꯎꯕ꯭ꯔꯣ ꯅꯪ ꯆꯥꯕꯗꯣ
ꯀꯪꯑ ꯑꯩ ꯆꯕ ꯂꯣꯏꯔꯦ
ꯎꯝ ꯅꯪ ꯊꯕꯛ ꯆꯕꯗ ꯅꯊꯟꯇ ꯆꯗꯔꯕꫭ ꯑꯗꯨ ꯀꯅꯥ ꯀꯅꯥ
ꯎꯝ ꯏꯊꯅ ꯍꯧꯖꯤꯛꯇꯤ ꯎꯝ ꯏ ꯊꯅ ꯆꯠꯅꯤ ꯑꯗꯣ ꯏꯅꯥꯎ ꯅꯨꯨꯄꯤꯕꯨ ꯀꯩꯅꯣ ꯇꯧꯔꯒ ꯍ ꯌꯥꯔ
ꯑꯣꯝ
ꯃꯤ ꯃꯔꯤ ꯑꯣꯏꯔꯎꯅꯦ
꯭ꯔꯣ
ꯃꯥꯒꯤ ꯅꯨꯄꯥꯒ ꯃꯥꯒꯤ ꯅꯨꯄꯤ ꯑꯗꯨꯒ ꯏꯅꯥꯎ ꯅꯨꯨꯄꯤ ꯑꯩ
ꯅꯨꯄꯤꯈꯛ ꯑꯣꯏꯔꯗꯤ ꯅꯨꯡꯉꯥꯏꯔꯅꯤꯍ
ꯎꯝ ꯑꯍꯨꯝ ꯈꯛꯇꯀꯣ
ꯎꯝ
ꯐꯪꯒꯗꯧꯔꯦ ꯃꯥꯒꯤ ꯅꯨꯄꯥꯁꯨ ꯁꯦꯝꯅꯦꯕ ꯀꯩ ꯀꯩꯅꯣꯗꯣ ꯃꯥꯒꯤ ꯅꯨꯄꯥꯁꯨ ꯁꯦꯝꯕꯅꯦꯕ ꯀꯔꯤ ꯀꯔꯤꯅꯣꯗꯣ ꯆꯥꯅꯕꯗꯣ ꯃꯥꯅꯁꯨ ꯁꯦꯝꯅꯦꯕ
ꯎꯝ ꯏꯅꯥꯎꯅꯨꯄꯤ ꯑꯃ ꯌꯥꯎꯕꯅꯤꯅ ꯅꯨꯡꯉꯥꯏꯔꯝꯒꯅꯤ ꯅꯪꯒꯤꯗꯤ ꯊꯪꯅꯕ ꯑꯃ ꯌꯥꯎꯕꯅꯤꯅ ꯑ ꯅꯣꯡ ꯑꯃꯨꯛ ꯂꯥꯛꯏꯅꯦꯍꯦ ꯇꯜꯂꯦ
ꯇꯨꯔꯒ ꯂꯩꯌꯣ ꯍꯄ꯭ꯔꯒ
ꯇꯨꯝꯗ꯭ꯔꯒ ꯂꯩꯅꯤꯡꯉꯦ ꯑꯗꯨꯕꯨ ꯊꯕꯛ ꯂꯩꯕꯅꯤꯅ ꯇꯨꯡꯗ꯭ꯔꯒ ꯂꯩꯕꯗꯤ ꯑꯁ ꯋꯥꯈꯜꯗꯗꯤ ꯅꯨꯡꯉꯥꯏꯇꯅꯦ ꯊꯕꯛ
ꯑꯍꯥ ꯍꯥ
ꯂꯩꯕꯅꯤꯅ ꯅꯤꯡꯁꯤꯡꯂꯒ ꯂꯩꯅꯦ ꯊꯕꯛ
ꯍꯥꯍꯥꯍꯥꯍꯥ
ꯎꯝ ꯎꯝ
ꯏꯕꯣ ꯑꯩꯈꯣꯏ ꯂꯥꯛꯇꯧꯔꯣ ꯉꯁꯤ
ꯃꯁꯤ ꯂꯥꯛꯇꯦ ꯅꯣꯡ ꯆꯨꯕꯒꯤ ꯎ ꯆꯠꯄ ꯅꯨꯡꯉꯥꯏꯇꯕꯒꯤꯅꯦ ꯂꯝꯕꯤꯗꯣ ꯐꯠꯇꯕꯒꯤ ꯂꯥꯛꯇ ꯂꯥꯛꯅꯤꯡꯕ ꯑꯣꯏ ꯂꯥꯛꯅꯤꯡꯕꯅꯤ ꯑꯗꯨ ꯂꯝꯕꯤ ꯆꯠꯄ ꯅꯨꯡꯉꯥꯏꯗꯕꯒꯤ
ꯑꯣ
ꯅꯣꯡ ꯆꯨꯔꯗꯤ ꯃꯣꯏꯒꯤ ꯂꯝꯕꯤꯗꯤ